ꯎꯝ
ꯑꯥ ꯑꯥ
ꯍꯥꯂ‌ꯣ
ꯆꯥꯥꯛ ꯏꯁꯤꯡ ꯆꯥꯕꯤꯔꯕꯕꯨ ꯍꯝ ꯍꯝ
ꯆꯔꯦ
ꯇꯨꯝꯗ꯭ꯔꯦꯗꯀꯣ
ꯎꯝ
ꯇꯝꯗ꯭ꯔꯦꯕꯥ
ꯑꯩ ꯇꯨꯝꯕ ꯌꯥꯗ꯭ꯔꯦ ꯍꯣꯁꯄꯤꯇꯥꯜꯗ ꯅꯔꯁ ꯑꯣꯏꯔꯦ
ꯑꯣ ꯑꯣ
ꯏꯁ ꯑꯃꯃ ꯀꯊꯖꯝ ꯑꯅꯥꯕ ꯑꯩꯈꯣꯏ ꯑꯪꯀꯜ ꯑꯃ ꯅꯥꯕꯒꯤ ꯍꯣꯁꯄꯤꯇꯥꯜꯗ ꯂꯩꯕ
ꯎꯝ ꯎꯝ ꯑꯁꯤꯁ ꯅ‌ꯪ ꯂꯩꯁ ꯂꯇꯒ꯭ꯔꯣꯗꯔꯣ ꯑꯗꯨꯗ꯭ꯔꯦ ꯆꯗꯔꯣꯗ꯭ꯔꯣ
ꯆꯥꯟꯗꯦꯜꯗ
ꯑꯣ ꯑꯩꯒꯤ ꯏꯃꯥꯟꯅꯕꯁꯨ ꯑꯩ ꯊꯕꯛ ꯇꯧꯃꯤꯟꯅꯕ ꯃꯥꯅ ꯂꯣꯛꯇꯥꯛ ꯂꯝꯕꯤꯔꯣꯝꯗ
ꯎꯝ
ꯂꯏ ꯑꯗꯨꯗ ꯇꯥꯕ ꯑꯩꯈꯣꯏꯅꯤ ꯎꯝ
ꯆꯥꯛꯆꯥꯔꯕ
ꯁꯗ
ꯇꯥꯡ
ꯀꯩꯁꯦ ꯀꯟꯁꯤ ꯁꯨꯝꯖꯖꯦ ꯎꯝ
ꯀꯩꯒꯤꯅꯣ ꯌꯥꯝ ꯇꯟꯅ ꯉꯥꯡꯕ ꯃꯥꯜꯂꯦ ꯅꯪ ꯈꯣꯡꯒꯥꯡꯁꯦ
ꯃꯁꯒꯅꯤꯗꯥ
ꯍꯥ
ꯀꯗ꯭ꯔ ꯍꯥ ꯇꯞꯄꯒꯅꯦꯗ
ꯑꯩꯗꯤ ꯌꯥꯝ ꯊꯨ ꯊꯨꯅ ꯉꯥꯡꯕꯅꯦ ꯅꯪ ꯇꯞꯂꯤꯉꯩꯗ ꯇꯥꯎꯔꯣ
ꯃꯥꯟꯅꯕ ꯂꯩ ꯅꯣꯏ ꯀꯥꯡꯒꯨꯗꯁꯨ ꯌꯥꯝ ꯊꯨꯕꯅꯦ
ꯅꯪ ꯂꯣꯛꯇꯥꯛꯇ ꯂꯣꯛꯇꯥꯛꯇ ꯂꯩꯕ꯭ꯔꯕ
ꯉꯠꯇꯗ ꯅꯣꯏ ꯈꯨꯗ ꯈꯪꯗꯕ ꯕꯤꯁꯦꯝꯄꯨꯔ ꯕꯤꯁꯦꯝꯄꯨꯔ ꯑꯗꯨꯋꯥꯏꯗ ꯑꯩꯒꯤ ꯈꯨꯟ ꯂꯩꯌꯦꯅ ꯂ ꯀꯥꯡꯕꯨꯨꯒꯤ ꯈꯨꯟ
ꯎꯝ
ꯏꯥꯏꯅ ꯑꯣꯔꯦꯟꯖ ꯐꯦꯁꯇꯤꯚꯦꯜ ꯇꯧꯕ ꯂꯝꯗ
ꯎꯝ
ꯑꯗꯨꯗ ꯑꯗꯨꯗ ꯂꯩꯕꯅꯦꯗ ꯃꯥꯁ ꯑꯗꯨꯗ ꯊꯕꯛ ꯇꯧꯕꯀꯣ ꯁꯤ ꯊꯥꯕ ꯈꯣꯏꯗ ꯈꯪꯅꯤꯅ
ꯑꯗꯣ ꯅꯪ ꯀꯩꯅꯣ ꯇꯧꯕ꯭ꯔꯥ ꯔꯣꯡꯃꯩꯔꯥ
ꯎꯝ ꯃꯥꯅꯦ
ꯃꯥꯂꯕ ꯑꯩ ꯔꯣꯡ ꯃꯩ ꯉꯥꯛꯇꯣꯏꯅꯦꯕ ꯑꯩꯅ ꯐꯨ ꯉꯥꯡꯅꯔꯤꯗ
ꯃꯥꯅꯦ ꯁꯤ ꯁꯦꯝꯕ ꯅꯨꯄꯥꯗꯣ
ꯎꯝ
ꯑꯩꯈꯣꯏ ꯀꯣꯂꯦꯖ ꯇꯧꯃꯤꯟꯅꯕ ꯑꯗꯨꯗꯤ ꯃꯥꯅ ꯑꯩꯉꯣꯟꯗꯁꯨ ꯇꯧꯋ ꯑꯣꯏꯅ ꯇꯠ ꯊꯥꯔꯛꯄ
ꯎꯝ
ꯑ ꯎ ꯑꯆꯥꯆꯥ
ꯑꯦ ꯍꯧꯖꯤꯛꯇ ꯍꯪꯉꯤꯀꯣ ꯑꯩ ꯕ꯭ꯔꯦꯟ ꯌꯥꯗ꯭ꯔꯕ ꯄꯨꯅ ꯃꯦꯃꯣꯔꯤ ꯂꯣꯁ ꯑꯣꯏꯈ꯭ꯔꯕ ꯃꯤꯦꯅꯤꯅ ꯈꯒ꯭ꯔꯥꯅꯤꯅ
ꯑꯩꯁꯦ ꯑꯗꯨꯃꯥꯏꯅ ꯇꯧꯋꯤꯗ ꯀꯣꯛꯁꯤ ꯌꯥꯗ꯭ꯔꯦꯅ ꯑꯣꯝ ꯁꯤ ꯏꯝꯐꯥꯜ ꯔꯣꯝꯗ ꯅ ꯌꯦꯡꯕ꯭ꯔꯣ ꯀꯗꯥꯏꯗꯅꯣ ꯅꯣꯏ ꯃꯅꯥꯛꯇ ꯂꯩꯕ꯭ꯔꯣ
ꯆꯥꯟꯗꯦꯜ ꯗꯤꯁꯇ꯭ꯔꯤꯛ ꯍꯣꯁꯄꯤꯇꯥꯜꯗꯅꯤꯅ ꯂꯩꯔꯤꯗ
ꯎꯝꯝ
ꯍꯧꯖꯤꯛ ꯑꯩꯉꯣꯟꯗ ꯃꯦꯁꯦꯁ ꯊꯥꯔꯛꯄꯗꯨ ꯅꯠꯇ꯭ꯔꯅ
ꯍꯣꯏ ꯃꯥꯅꯦ
ꯃꯥꯥꯡ
ꯎꯝ
ꯑꯣ
ꯑ ꯀ ꯂꯩꯕ ꯈꯪꯗꯕ ꯑꯩꯒꯤ ꯀꯣꯜ ꯇꯧꯅꯤꯡꯉꯥꯏ ꯏꯃꯅꯕ ꯍꯧꯖꯤꯛ ꯇꯧꯕꯗ ꯀꯣꯜ ꯗ꯭ꯔꯤꯡꯗꯤ ꯆꯠꯄ ꯑꯗꯨ ꯄꯥꯏꯈꯠꯄ ꯌꯥꯏ ꯌꯥꯗꯕꯨ ꯃꯥꯅꯦ ꯑꯗꯨꯝ ꯑꯅꯤ ꯑꯍꯨꯝꯔꯛ ꯃꯥꯡ ꯑꯣꯏꯔꯒꯦ
ꯒꯤ ꯑꯝꯇ ꯉꯥꯡꯒꯅꯤ ꯍꯥꯏꯕꯅꯤ ꯃꯤ ꯃꯅꯦ ꯑꯗꯨꯒꯤ ꯋꯥꯗꯣ ꯑꯝꯇ ꯉꯥꯡꯒꯅꯨ ꯍꯥꯏꯕꯅꯦꯕ ꯁꯤꯗ
ꯑꯥ ꯑ ꯍꯗ꯭ꯔꯦ
ꯎꯝ
ꯀꯔꯤ ꯐꯔꯤ ꯁꯥꯁꯤꯔꯥ
ꯈꯪꯗꯔꯦꯅꯦꯁꯨꯁꯨ ꯋꯥ ꯌꯥꯝ ꯉꯥꯡꯕ ꯃꯤ ꯅꯠꯇꯕꯅꯤꯅ
ꯑꯩꯗꯤ ꯀꯔꯤ ꯑꯩꯅ ꯁꯥꯔꯛꯑꯣ ꯍꯥꯏꯕ꯭ꯔ
ꯅꯪ ꯁꯥꯅꯤꯡꯉꯥꯏ ꯋꯥꯔꯤ ꯂꯩꯗꯤ ꯄꯪꯁꯥꯗ ꯁꯥꯔꯛꯑꯣ ꯂꯩ
ꯑꯩ ꯈꯛꯇ ꯁꯥꯕ ꯌꯥꯗꯦꯍꯦ ꯃꯤ ꯑꯅꯤꯃꯛ ꯋꯥꯔꯤ ꯁꯥꯟꯅꯔꯤꯕ ꯑꯅꯤ ꯑꯅꯤꯃꯛ ꯋꯥꯔꯤ ꯁꯥꯟꯅꯒꯗꯕꯅꯦ ꯑꯗꯨꯗꯤ ꯀꯩ ꯋꯥꯔꯤ ꯁꯥꯖꯔ ꯍꯅꯨꯕꯤ ꯀꯕ ꯄꯥꯟꯗꯥ ꯃꯥꯒꯤ ꯁꯥ
ꯎꯝ
ꯑꯗꯤ ꯁꯤꯗ ꯀ ꯀꯩ ꯀꯩꯨ ꯐꯣꯟꯗꯒꯤ ꯇꯣꯄꯤꯛ ꯌꯦꯡꯂꯡꯒ ꯂꯩ
ꯑꯦ ꯍꯔꯤ ꯁꯥꯅ ꯍꯥꯏ
ꯀꯣꯛꯁꯤ ꯌꯥꯗ꯭ꯔꯕꯅꯤꯅꯦꯀꯣ ꯎꯝ
ꯌꯥꯝꯝꯗꯨ ꯀ ꯆꯩꯩꯅ ꯅꯪꯗꯦ ꯉꯈꯣꯟꯅꯦ ꯏꯁꯔꯤ ꯌꯥꯝ ꯌꯥꯝ ꯆꯥ ꯁꯥꯥꯕ ꯍꯩꯕ ꯃꯤ ꯌꯥꯝ ꯌꯥꯎꯕꯅꯦ ꯑꯩꯒ ꯐꯣꯟ ꯉꯥꯡꯅꯕꯁꯤꯡꯗ
ꯎꯝ
ꯃꯣꯏ ꯅꯣꯛꯄꯗꯅꯦ ꯌꯨꯝ ꯆꯤꯛꯄ ꯈꯔ
ꯃꯤꯅꯤꯠ ꯑꯃꯗꯤ ꯄꯨꯔꯥ ꯅꯣꯛꯄꯁꯦ ꯆꯠꯈ꯭ꯔꯕ
ꯎꯝꯝ
ꯑꯩꯗꯤ ꯁꯤꯒꯤ ꯁꯤꯒꯤ ꯇꯧꯕ ꯌꯥꯝ ꯌꯥꯎꯔꯕꯅꯦ
ꯁꯦꯁ ꯄꯥꯎ ꯃꯤꯁꯔꯤꯁꯨ ꯄꯥꯕ ꯌꯥꯝ ꯅꯨꯡꯉꯥꯏꯕ ꯃꯣꯏꯒꯤ
ꯀꯩꯕ
ꯃꯣꯏꯒꯤꯅꯁꯦꯁ ꯄꯥꯕ ꯌꯥꯝꯅꯅꯨꯡ ꯃꯥꯔꯕ
ꯎꯝ ꯑꯁꯦꯁꯦ
ꯎꯝ
ꯇꯤ ꯌꯥꯝꯅ ꯃꯤ ꯇꯧꯍꯩꯗꯕ ꯊꯕꯛꯅꯤꯗ ꯀ ꯀꯖ
ꯍꯔꯣ ꯦꯍꯔꯤꯟ ꯆꯒꯗꯤ ꯍꯤꯔꯣꯒ ꯍꯦꯔꯣꯏꯟꯁꯤꯡꯒꯤ ꯂꯥꯏꯗ ꯊꯥꯔꯛꯄꯅꯤ ꯑꯣ ꯅꯦ ꯀꯨ ꯇꯥꯔꯦꯔꯣ ꯀꯔꯤ ꯀꯔꯤ ꯇꯧꯔꯤꯅꯣ
ꯍꯟꯅꯨꯈ꯭ꯔꯦ ꯑꯩꯗꯤ ꯁ꯭ꯀꯨꯜ ꯇꯝꯗ꯭ꯔꯦ
ꯎꯝ ꯊꯕꯛ ꯇꯕ꯭ꯔꯣ
ꯑꯩ ꯍꯅꯨꯔꯦ ꯍꯥꯏꯕ ꯍꯅꯨꯕꯤ ꯑꯣꯟꯈ꯭ꯔꯦꯔꯤꯕ
ꯃꯆꯥꯥꯟꯁꯨ ꯂꯩꯔꯕꯣ ꯎꯝ ꯑꯗꯨꯔꯗꯤ ꯏꯟꯁꯥꯟꯁ ꯂꯩ
ꯂꯩꯌꯦ ꯑꯅꯤ ꯑꯍꯨꯝ ꯑꯩ ꯃꯁꯤꯡ ꯑꯝꯇ ꯊꯤꯒꯦ
ꯁꯤ
ꯃꯔꯤ ꯁꯨꯔꯦ ꯃꯔꯤ ꯁꯨꯈ꯭ꯔꯦ
ꯝ ꯌꯥ ꯁꯤ ꯀꯦ ꯎ
ꯑꯁꯤꯒꯤ ꯑꯦꯞꯁꯇꯀꯣ ꯊꯨꯡꯅꯕ ꯈꯔꯗꯤ ꯌꯥꯎꯈ꯭ꯔꯅꯤ
ꯎꯝ ꯁꯤꯗꯐꯥꯎ ꯊꯨꯡꯅꯈ꯭ꯔꯗꯤ ꯀꯥꯟꯅꯈ꯭ꯔꯦꯗ
ꯍꯥꯥ
ꯁꯤꯗꯐꯥꯎ ꯊꯨꯡꯗꯕ ꯐꯪꯗ꯭ꯔꯦꯗꯤ ꯀꯥꯟꯅꯗ꯭ꯔꯦꯕ
ꯅꯪꯗꯤ ꯐꯪꯈ꯭ꯔꯕ꯭ꯔꯣ
ꯎ ꯂꯥꯏꯔꯗ ꯃꯊꯪꯗ ꯑꯃꯨꯛ ꯊꯥꯔꯛꯑꯔꯣꯏꯗ ꯁꯤꯒꯨꯝꯕ
ꯑꯗꯨꯕ ꯅꯪ ꯐꯪꯈ꯭ꯔꯕ꯭ꯔꯕ
ꯎ ꯑꯩꯗꯤ ꯂꯩꯖꯔꯦꯗ
ꯂꯩꯖꯔꯦ
ꯎꯝ
ꯑꯁ ꯎꯝ ꯎ ꯀꯔꯤꯌꯥ ꯌꯥꯦ
ꯀꯩꯅꯕꯣ
ꯎꯝ
ꯑ ꯎꯝ ꯥꯏ
ꯑꯣ ꯅꯣꯏ ꯖꯥꯇꯤꯗꯒꯤꯔꯣ
ꯍꯣꯏ
ꯑꯣ ꯌꯥꯝ ꯐꯩꯌꯦ ꯃꯥꯁꯨ ꯌꯥꯎꯕ꯭ꯔꯣ
ꯌꯥꯎꯗꯦ
ꯌꯎꯗꯌꯥ
ꯎꯝ
ꯌꯥꯎꯍꯟꯕ ꯌꯥꯗ꯭ꯔꯣ
ꯌꯥꯎꯍꯟꯖꯦ ꯑꯩꯅ ꯑꯩꯁꯨ ꯐꯣꯟ ꯇꯧꯕꯅꯤꯅ ꯍꯧꯖꯤꯛꯅ ꯐꯣꯟ ꯇꯧꯕ ꯍꯧꯕꯅꯤꯗ
ꯉꯁꯤ ꯅꯥꯍꯟꯕ꯭ꯔꯕ ꯅꯪꯒꯤ
ꯎꯝ
ꯑꯣ ꯃꯃꯥꯡꯗ ꯀꯌꯥꯔꯛ ꯇꯧꯈ꯭ꯔꯦ ꯀꯣ ꯉꯁꯤꯒꯤ
ꯃꯥ ꯑꯅꯕ ꯑꯅꯤꯔꯛꯇ ꯇꯧꯣꯏ ꯑꯃꯗꯤ ꯀꯣ ꯇꯧꯔꯒ ꯄꯥꯏꯈꯠꯄ ꯌꯥꯗꯦ ꯍꯥꯏꯅꯅ
ꯗꯪꯒꯤꯗꯥꯥꯎꯁꯦ ꯗꯥꯎ ꯌꯥꯗꯅ
ꯎꯠꯇ ꯌꯥꯗꯅꯤꯅꯤ
ꯎꯝ ꯌꯥꯎ ꯌꯥꯗ꯭ꯔꯦ
ꯂꯇꯔꯤꯦꯟꯁ ꯑꯗꯨꯗꯧꯕ ꯊꯥꯎꯒꯅꯤꯗꯅꯤ ꯍ ꯌꯥꯝꯃꯗꯅ ꯃꯔꯁꯨꯔꯤ ꯐꯥꯗ
ꯎꯝ ꯑꯗꯨꯒꯨꯝꯕ ꯗꯥꯎꯗꯨꯗꯤ ꯂꯩꯕꯛꯇꯣ ꯆꯤꯛꯇꯨꯝ ꯑꯃ ꯄꯥꯏꯔꯒ ꯇꯣꯞ ꯇꯣꯞ ꯂꯥꯎꯅꯖꯩꯣ
ꯐꯒꯦ ꯅꯆ ꯏ ꯊꯣꯛꯄ ꯃꯈꯩ ꯂꯩꯩꯨ ꯑꯗꯨꯗꯗꯤ ꯅꯪꯒꯤ ꯂꯩꯕꯥꯛꯇꯣ ꯑꯃꯨꯛꯀ ꯑꯅꯧꯕ ꯎꯟꯁꯥ ꯂꯥꯛ ꯈꯖꯗ ꯅꯥꯟꯗꯗꯗꯤ ꯆꯦꯟꯖ ꯇꯧ ꯈꯖꯪꯗ
ꯎꯝ ꯀꯣ ꯌꯥ ꯀꯔ ꯇꯦ
ꯀꯥꯎꯔꯣꯏ ꯀꯥꯎꯔꯣꯏ ꯂꯣꯏꯅ ꯃꯦꯃꯣꯔꯤꯁꯤꯡꯁꯨ ꯂꯣꯏꯅ ꯁꯤꯟꯈ꯭ꯔꯗꯣꯏꯅꯤ
ꯍꯝ
ꯁꯤꯜꯀꯥꯞꯇ
ꯑꯩ ꯃꯁꯤꯁꯤꯗꯦ
ꯎꯝ
ꯑꯁꯦ
ꯇ ꯄꯀ
ꯑ
ꯁꯤꯇ ꯉꯔ ꯃꯤ ꯀꯥꯏꯈ꯭ꯔꯦ ꯐꯣꯟꯗ ꯌꯦꯡꯉ ꯂꯩ ꯂꯩꯗꯤ
ꯊꯦꯦ ꯊꯦ ꯊꯦꯦ
ꯔ ꯃꯩꯇꯩ ꯂꯣꯟꯗ ꯁꯦꯝꯗꯣꯛꯄꯗꯣ ꯍꯩꯇꯕ
ꯎꯝ ꯅꯪ ꯃꯩꯇꯩ ꯂꯣꯟ ꯄꯥꯛ ꯊꯣꯛꯇꯕ꯭ꯔꯥ
ꯇ ꯑꯦꯗꯝꯝ